ꯑꯣ ꯍ
ꯍꯂꯣ ꯍꯜꯂꯣ
ꯇꯥ
ꯇꯥꯏꯌꯦ ꯇꯥꯏꯌꯦ
ꯐꯔꯣꯕ
ꯇꯥꯏꯌꯦ
ꯑꯥ ꯀꯔꯤ ꯇꯧꯔꯤꯅꯣ ꯀꯔꯤ ꯇꯧꯔꯤꯅꯣ
ꯈꯔꯤꯁꯨꯇꯥꯥꯎꯗ ꯀꯔꯤꯁꯨ ꯇꯗ
ꯑ ꯑꯗꯣ ꯑꯦ ꯀꯔꯤ ꯃꯊꯦꯜ ꯇꯧꯔꯒꯦ ꯅꯪ
ꯍꯥꯥꯎ ꯇꯔꯤꯕ
ꯆꯥꯕꯅꯣꯃ ꯀꯔꯤ ꯌꯦꯟꯁꯥꯡ ꯆꯥꯕꯅꯣ
ꯑꯩꯈꯣꯏ ꯎꯠꯇꯤ ꯆꯥꯏ ꯎꯊꯤ ꯆꯌꯦ
ꯎꯠꯇꯤꯗꯕ ꯃꯤꯅ ꯊꯣꯡꯕꯤꯕ꯭ꯔꯣ
ꯑꯩꯅ ꯊꯣꯡꯕꯅꯦ ꯅꯪꯗꯤ
ꯎ ꯑꯩꯈꯣꯏꯗꯤ ꯍꯣꯏ ꯆꯝꯐꯨ
ꯑꯣ
ꯇꯥꯏꯌꯦ
ꯍꯍꯧꯕꯅꯦ ꯑꯗꯨꯅ
ꯀꯔꯤꯅꯣ ꯅꯪꯁꯦ
ꯇꯨꯝꯗꯗ ꯇꯗꯩ
ꯑꯗꯣ ꯑꯩ ꯄꯨꯟꯁꯤꯁꯦ
ꯀꯣꯗꯦꯁ ꯆꯠꯂꯤ
ꯀꯔꯝꯕ ꯀꯣꯂꯦꯖꯅꯣ
ꯍꯥꯏꯕ ꯌꯥꯕ꯭ꯔꯥ
ꯑ
ꯌꯥꯕ꯭ꯔꯥ ꯍꯥꯥ
ꯑꯗꯣ ꯑꯗꯣ ꯇꯧꯔꯤꯁꯦ ꯅꯠꯇ꯭ꯔꯣꯕ
ꯂꯤ ꯀꯅ
ꯍꯣꯏꯅꯦ ꯍꯣꯏꯅꯦ ꯑꯗꯨ
ꯑꯦꯗꯤꯨꯁ ꯂꯩꯇꯕꯅꯤꯅ ꯏꯟꯇꯔꯦꯁ ꯂꯩꯇꯕꯅꯤꯅ ꯌꯦꯡꯗꯦ ꯍꯣꯏ
ꯑ ꯎꯝ ꯎꯝ ꯑ ꯂꯩꯇꯕꯅꯣꯅꯦꯟ ꯗ꯭ꯔꯦꯁ ꯂꯩꯍꯜꯂꯣ
ꯈꯪꯗꯅꯦ ꯔꯅꯗ ꯐꯦꯟꯁ
ꯌꯥꯝꯅ ꯐꯥꯏ ꯑ
ꯔꯣꯅꯥꯜꯗꯣ ꯐꯦꯟꯁꯂꯣ ꯍꯥꯏꯕꯅꯦ
ꯀ ꯔꯣꯅꯥꯜꯗꯣ ꯐꯦꯦꯟꯁꯅꯦ ꯍꯣꯏ
ꯃꯤꯁꯤ ꯐꯦꯁꯅꯗꯦ
ꯎ ꯃꯁ ꯅꯥꯗꯣꯤ ꯐꯦꯟꯁꯅꯦ
ꯅꯪꯗꯤ ꯀꯅꯥꯒꯤ ꯐꯦꯟꯁ꯭ꯔꯣ
ꯑꯩꯒꯤ ꯐ ꯑꯩꯒꯤ ꯐꯦꯟꯁꯅꯦ
ꯍꯅ ꯌꯥꯏꯅ ꯍꯣꯏꯗ ꯏꯁꯥ ꯏꯁꯥꯅ ꯁ ꯏꯁꯥꯅꯤ ꯊꯥꯎꯅꯤ ꯍ
ꯐꯥꯒꯤꯅꯦ ꯐꯥꯒꯤꯅꯦ
ꯑꯗꯨꯣꯏꯗ ꯔꯣꯅꯥꯜꯗꯣꯒꯤ ꯐ꯭ꯔꯦꯟꯁꯅꯦ ꯕ ꯁꯨꯝ ꯐꯝꯔꯩ ꯂꯩꯌꯦꯦ
ꯑꯣ ꯑꯣ ꯃꯩꯇꯩ ꯅꯠꯇꯕ ꯃꯥꯜꯂꯦ
ꯁꯤ
ꯇꯗ ꯇꯧꯗꯦ
ꯇꯥꯕ꯭ꯔꯥ ꯈꯪꯗꯦ ꯇꯧꯅꯤꯡꯗꯕꯖꯒꯤ ꯇꯥꯃꯤꯖꯕ ꯌꯦ
ꯑꯩꯁꯨꯁꯤ ꯉꯁꯤꯅꯤ ꯀꯗꯥꯏꯗꯒꯤꯒꯤꯅꯣꯗ ꯉꯁꯤꯅ
ꯑ ꯑꯍꯥꯟꯕꯗꯨꯨꯔꯣ
ꯎ ꯌꯦ
ꯎꯝ
ꯑꯗꯨꯝ ꯐꯪꯉꯛꯑꯦꯕ ꯑꯗꯨꯅꯤꯅ ꯐꯪꯒꯗ꯭ꯔꯥꯌꯨꯅꯦꯗ
ꯑꯗꯨꯃꯥꯏꯅ ꯑꯩꯕꯨꯁ
ꯀꯃꯥꯏꯅ ꯑꯩꯕꯨ ꯀꯁꯤꯔ ꯍꯣꯏ ꯃꯤ
ꯃꯥꯅ ꯥ ꯁꯤ ꯐꯪꯕ꯭ꯔꯣ ꯍꯥꯏꯕ꯭ꯔꯣ
ꯍꯥ ꯍꯥ
ꯀꯔꯤ ꯀꯔꯤ ꯍꯥꯏꯒ
ꯍꯥ ꯍ ꯐꯖꯅ ꯇꯥꯗꯦ
ꯅꯪ ꯌꯨ ꯑꯔ ꯃꯤꯟꯁꯤꯡ ꯁꯝꯊꯤꯡ ꯀꯣ
ꯑꯕꯔꯁꯨꯅꯤꯗꯦ
ꯍ ꯅꯪ ꯀꯦꯛ ꯇꯄꯗꯨꯗ ꯑꯥ
ꯀꯔꯤꯁꯅꯥꯦ
ꯑꯥ ꯂꯩꯕꯅꯣꯅꯦ
ꯀꯗꯥꯏꯗ ꯂꯩꯕ꯭ꯔꯣ ꯍꯧꯖꯤꯛꯁꯦ
ꯑꯁꯤꯗ ꯂꯩꯌꯦꯦ ꯑꯩꯈꯣꯏꯒꯤ ꯑꯗꯨꯕ ꯍꯥꯏꯕ ꯌꯥꯗꯦ
ꯑ ꯑ ꯍꯣ ꯑꯁ ꯑꯩꯒꯤ ꯀꯣꯛꯁꯤꯦ ꯌꯥꯗꯦꯅꯦ ꯑꯦ ꯆꯥꯔꯗꯤ ꯁꯤꯡꯉꯦ ꯍꯌꯦꯡ ꯑꯩꯗꯤ ꯑꯩꯗꯤ ꯁꯥꯔꯗꯤ ꯍꯦꯟꯅ ꯄꯥꯡꯉꯦꯗ
ꯉꯥ ꯆꯥꯕ꯭ꯔꯅꯦ ꯁꯤ
ꯅꯪꯒꯤꯗꯃꯛ ꯉꯥ ꯄꯕꯤꯕ ꯇꯥꯔ ꯑꯩꯔꯣ
ꯀꯕꯨꯏꯔꯣ ꯍꯥꯏꯕ
ꯅꯠꯇꯦ ꯅꯠꯇꯦ ꯅꯠꯇꯦ
ꯑꯗꯣ
ꯅꯪꯗꯤ ꯀꯕꯨꯏꯔꯣ
ꯎꯝ
ꯑ ꯍꯣ ꯑ ꯅꯪꯒꯤ ꯊꯣꯡꯒꯟꯗꯅꯤ ꯑꯩꯅ ꯅꯪ
ꯇꯧꯔꯦ ꯇꯧꯔꯦ
ꯇꯥꯔꯝꯒꯅꯤꯅ ꯎꯝ
ꯎꯝ ꯎꯝ
ꯅꯣꯏꯒꯤꯗꯣ ꯀꯔꯤ ꯀꯔꯤ ꯉꯥꯡꯅꯔꯤꯅꯣ
ꯍꯥꯥ ꯀꯔꯤꯕꯥ ꯑꯗꯨ
ꯍꯥꯏꯕꯗꯤ ꯕꯦꯛꯒ꯭ꯔꯥꯎꯟ
ꯑꯣ ꯇꯥꯕ꯭ꯔꯥ
ꯇꯥꯏ ꯍꯣꯏ
ꯇꯥꯕ꯭ꯔꯥ ꯑꯣ ꯑꯣ ꯀꯃꯥꯏꯅꯔꯣ ꯑꯩ ꯑꯩꯗꯤ ꯅꯝ ꯎꯝ ꯎꯝ
ꯑꯦꯁ ꯅꯪꯒꯤ ꯅꯥꯀꯣꯡꯒꯨꯝꯕꯅꯤ ꯌꯥꯝ ꯁꯤꯡꯕꯅꯤ
ꯃꯥꯂꯦ ꯑꯩꯗꯤ ꯐꯖꯅ ꯇꯥꯕ
ꯋꯥꯀꯤꯡꯒꯨꯝꯕꯒ ꯆꯠꯇ꯭ꯔꯣ
ꯆꯦ
ꯍ ꯆꯠ ꯂꯁꯦꯔꯣ
ꯑꯩꯈꯣꯏ ꯅꯥꯄ꯭ꯔꯅꯦ ꯂꯩꯐꯝꯁꯨ ꯈꯪꯗ꯭ꯔꯒ ꯊꯥ
ꯈꯪꯉꯦ
ꯍ ꯑꯣꯏ
ꯎꯝ ꯎꯝ ꯑꯥ ꯋꯥꯡ ꯋꯥꯛꯀꯤꯡ ꯆꯠꯂꯒ ꯃꯣꯃꯣ ꯆꯥꯕꯅꯤꯅ
ꯍꯣꯏꯗ ꯋꯥꯋꯥꯛꯀꯤꯡ ꯆꯠꯂꯒ ꯃꯣꯃꯣ ꯃꯣꯃꯣ ꯆꯥꯍꯜꯂꯣꯏꯅꯦ ꯑꯦ ꯅꯠꯇꯦꯗ ꯃꯣꯃꯣ ꯂꯕꯔ ꯅꯠꯇꯦꯗ ꯑꯩꯅ ꯍꯥꯏꯗꯤ ꯅꯪꯒꯤꯗꯨꯃꯛꯅꯤꯗ
ꯑ ꯑꯩꯁꯨ ꯅꯠꯇꯦ ꯎꯣꯃꯣ ꯂꯕꯔ ꯅꯠꯇꯦ
ꯐꯂꯦ
ꯁꯤꯁꯤꯡꯟꯖꯔ ꯂꯕꯔꯅꯠꯇꯗ
ꯆꯥꯗ꯭ꯔꯦ ꯁꯤꯡꯖꯨ ꯆꯥꯗ꯭ꯔꯦ ꯆꯤꯛꯀꯟ ꯆꯥ ꯆꯂꯨ
ꯑꯗꯨꯕꯨꯗꯤ ꯍꯣꯏ
ꯑꯁꯔꯦ
ꯅꯪꯅꯔꯤꯦ ꯌꯥꯝ ꯁꯥꯏ
ꯊꯌꯦꯦꯕ
ꯅꯏꯔꯤ ꯁꯥꯇ
ꯑꯩꯈꯣꯏ ꯑꯗꯤ ꯁꯥꯔ
ꯍꯥꯥ
ꯏꯉꯩ
ꯑꯣ ꯀꯃꯥꯏꯅ
ꯎꯝ ꯆꯤꯛꯏꯉꯦ ꯍꯥꯏꯕꯗꯤ ꯑꯗꯨꯝ ꯐꯦꯟ ꯉꯍ ꯍꯥꯥꯕꯦ ꯑ ꯑꯗꯨꯤꯡ ꯃꯅꯤꯅ
ꯑꯆꯥ ꯑꯠꯆꯥ
ꯑ ꯂꯩ ꯂꯩꯕꯣ ꯃꯥꯜꯜꯂꯤꯀꯣ
ꯍ ꯅꯌꯦ
ꯈꯪꯃꯤꯅꯦꯩ ꯑꯩ ꯍꯥꯏꯅꯤꯡꯗꯕꯒꯤꯅꯦ
ꯑ
ꯍꯣꯏꯗ
ꯑꯩꯒꯤ ꯃꯤꯡꯁꯨ ꯈꯪ꯭ꯔꯕꯅꯤꯗ
ꯂꯩꯐꯝ ꯈꯪꯉꯦ ꯈꯪꯉꯦ ꯑꯗꯨꯕꯨꯈꯔꯤ ꯎ ꯄꯥꯏ ꯂꯩ
ꯁꯤ ꯑꯥꯏꯗꯤꯅꯤꯅꯦ ꯍꯦ
ꯎ ꯃꯥꯂꯦ
ꯕ ꯦ ꯏꯔꯥꯡꯗꯤ ꯈꯔꯗꯤ ꯇꯧꯔ ꯅꯒꯗ ꯃ
ꯏꯔꯥꯡ ꯇꯧꯗꯦꯗ
ꯇꯦ ꯇꯥꯏꯦ ꯑ